ꯑꯁ
ꯇꯥꯕꯔ
ꯇꯥꯏ ꯇꯥꯏ
ꯑꯣ ꯑꯣ ꯅꯣꯏ ꯉꯔꯥꯡ ꯉꯔꯥꯡ ꯅꯨꯡꯗꯥꯡꯁꯨ ꯌꯦꯡꯕ꯭ꯔꯥ ꯑꯣ ꯄꯨꯡ ꯑꯅꯤꯔꯥ ꯑꯅꯤ ꯃꯈꯥꯏꯔꯥ ꯑꯣ ꯅꯨꯡꯉꯥꯏꯕ꯭ꯔꯥ ꯑꯗꯨꯁꯨ ꯅꯨꯡꯉꯥꯏꯔꯝꯃꯅꯤꯗ ꯀꯣ
ꯑ ꯑꯗꯨꯗꯣ ꯍꯣꯏ ꯑꯁ ꯃꯣꯏ ꯑꯁꯦꯡꯕꯗꯤ ꯉꯝꯗꯕꯈꯣꯏꯗꯣ ꯉꯝꯕ ꯌꯥꯕꯅꯤꯅꯦ
ꯑꯣ ꯀꯔꯤꯒꯤꯔꯥ ꯑꯗꯨꯗꯤ
ꯃꯣꯏꯁꯨ ꯀꯩ ꯍꯥꯏꯁꯤꯔꯥ ꯑꯅꯤꯃꯛ ꯈꯔ ꯈꯔ ꯃꯅꯥꯔꯝꯕꯅꯦꯕ ꯃꯣꯏꯗꯣ
ꯍꯣ ꯍꯣꯏ
ꯑꯗꯨꯝ ꯈꯖꯤꯛ ꯈꯖꯤꯛ ꯀꯩꯅꯣꯗ ꯀꯩ ꯃꯆꯥ ꯃꯆꯥꯗꯨꯗ ꯁꯣꯏꯔꯒ ꯑꯗꯨꯝ ꯃꯤꯅ ꯆꯟꯒꯤ ꯆꯟꯕꯤꯈꯤꯕ
ꯑꯣ ꯈꯣꯏꯗꯤ ꯏꯪꯂꯦꯟꯕꯨ ꯄꯥꯝꯃꯤꯗ ꯕꯦꯂꯤꯡꯍꯝ ꯍꯣꯏ ꯂꯩꯕꯒꯤ ꯕꯦꯂꯤꯡꯍꯝ ꯑꯅꯤ ꯆꯟꯅꯦ ꯍꯥꯏꯌꯦ ꯉꯁꯤ
ꯍꯣꯏ ꯍꯣꯏ ꯆꯟꯕꯅꯦ
ꯕꯦꯂꯤꯡꯍꯝꯁꯨ ꯀꯔꯤ ꯍꯥꯏꯁꯤꯔꯥ ꯄꯥꯛꯅꯗꯤ ꯍꯩꯇꯕꯒꯨꯝ ꯇꯧꯋꯦ ꯑꯗꯨꯁꯨ ꯐꯖꯥ ꯃꯁꯛ ꯐꯖꯕꯒꯤꯔ ꯈꯪꯗꯦ ꯃꯥꯁꯦ ꯌꯥꯝ ꯐꯥꯎꯔꯤꯀꯣ ꯅꯨꯄꯤꯁꯤꯡ ꯍꯣꯏ
ꯑ ꯍꯣꯏ ꯃꯤ ꯅꯨꯄꯤꯁꯤꯡ ꯑꯗꯨ ꯐꯖꯩ ꯍꯥꯏꯕꯒꯨꯝ ꯋꯥꯡꯉꯒꯀꯣ ꯅꯨꯄꯥ ꯊꯣꯛꯑꯦ ꯍꯥꯏꯅꯕꯒꯣ
ꯍꯣꯏ ꯐꯖꯥꯗꯤ ꯐꯖꯩ
ꯃꯥꯁꯦ ꯀꯩꯅꯣ ꯑꯍꯥꯟꯕꯗ ꯃꯥꯅ ꯑꯍꯥꯟꯕ ꯀꯥꯂ꯭ꯕ ꯑꯃ ꯂꯩꯔꯝꯕꯗꯨ ꯐꯖꯅ ꯁꯥꯅꯕ ꯃꯥꯗꯣ ꯑꯗꯨꯗꯒꯤ ꯃꯥꯏ ꯃꯤꯡꯁꯦ ꯐꯖ ꯆꯠꯄ ꯍꯧꯈꯤꯕꯅꯦꯕ
ꯑꯣ
ꯃꯥꯗꯤ ꯑꯁꯦꯡꯕꯗꯤ ꯃꯥꯅ ꯑꯅꯤ ꯃꯥꯗꯤ ꯏꯁꯇ꯭ꯔꯥꯏꯀꯔꯁꯨ ꯅꯠꯇꯦꯗ ꯑꯗꯨꯝ ꯃꯤꯗ ꯐꯤꯜꯗꯔꯅꯦꯕ ꯑꯗꯨ ꯃꯥꯅ ꯑꯗꯨꯝ ꯒꯣꯜ ꯆꯟꯕꯤꯅꯤ ꯃꯣꯏ ꯏꯪꯂꯦꯟ ꯈꯣꯏꯒꯤ
ꯑꯁ ꯐꯖꯥꯔꯝꯅꯤ ꯉꯔꯥꯡꯗꯤ ꯑꯁ ꯌꯥꯝ ꯋꯥ ꯉꯔꯥꯡ ꯑꯦꯛꯖꯥꯝ ꯂꯩ ꯂꯩꯕꯒꯤ ꯀꯣ
ꯑꯣ
ꯉꯔꯥꯡ ꯑꯦꯛꯖꯥꯝ ꯂꯩꯕꯒꯤ ꯑꯗꯣ ꯑꯌꯨꯛꯇ ꯑꯌꯨꯛ ꯑ ꯌꯨꯛꯇ ꯍꯧꯒꯠꯂꯒ ꯆꯠꯂꯦ ꯆꯠꯂꯀꯥꯟꯗ ꯄꯨꯡ ꯇꯔꯨꯛ ꯑꯗꯨꯗ ꯆꯠ ꯆꯠꯄ ꯃꯥꯜꯂꯦ ꯑꯩꯈꯣꯏ ꯑꯗꯨꯒ ꯍꯜꯂꯥꯛꯄꯗꯨ ꯄꯨꯡ ꯇꯔꯥ ꯇꯔꯥ ꯃꯈꯥꯢ ꯇꯔꯥ ꯀꯔꯤ ꯍꯥꯏꯁꯤꯔꯥ ꯏꯂꯦꯚꯦꯟ ꯇꯥꯕ ꯃꯥꯜꯂꯦ ꯑꯗꯣ ꯆꯥꯛ ꯆꯥꯏꯌꯦ ꯑꯃꯨꯛ ꯆꯥꯛ ꯆꯥꯔꯒ ꯏꯃꯥꯟꯅꯕꯤꯒꯤ ꯕꯥꯔꯗꯦ ꯂꯥꯏꯕꯒꯤꯀꯣ ꯃꯣꯏꯗ ꯆꯛ ꯆꯥꯔꯒ ꯇꯨꯝꯕ ꯆꯠꯂꯦ ꯑꯗꯨ ꯌꯥꯝ ꯋꯥꯕꯒꯤ ꯌꯦꯡꯕꯨꯗꯤ ꯌꯦꯡꯅꯤꯡꯕꯅꯦꯕ ꯅꯍꯥꯟꯁꯨ ꯐꯖꯅ ꯇꯨꯝꯗꯕꯒꯤ ꯑꯃꯨꯛ ꯇꯨꯝꯅꯤꯡ ꯇꯨꯝꯅꯤꯡꯉꯦꯕ ꯑꯗꯨꯒꯤ ꯉꯔꯥꯡꯗꯤ ꯌꯦꯡꯉꯔꯣꯏ ꯑꯌꯨꯛꯀꯤ ꯌꯦꯡꯉꯗꯤ ꯌꯥꯔꯦꯅ ꯉꯔꯥꯡꯗꯤ ꯑꯗꯨꯝ ꯇꯨꯝꯃꯦ
ꯉꯔꯥꯡ ꯇꯨꯝꯕꯁꯨ ꯑꯁ ꯌꯥꯝ ꯊꯦꯡꯅ ꯇꯨꯝꯃꯦꯗ ꯑꯩꯈꯣꯏ ꯏꯃꯥꯟꯅꯕꯤ ꯈꯣꯏ ꯄꯨꯟꯕꯒꯤ ꯋꯥꯔꯤꯒ ꯁꯟꯅꯥꯔꯒ ꯁꯟꯅꯥꯔꯒ ꯂꯩꯕꯒꯤ
ꯑꯦꯛꯖꯥꯝꯗꯤ ꯅꯨꯡꯉꯥꯏꯍꯧꯕ꯭ꯔꯣ ꯀꯃꯥꯏ ꯇꯧꯒꯦ
ꯌꯥꯝ ꯅꯨꯡꯉꯥꯏꯕꯗꯤ ꯅꯨꯡꯉꯥꯏ ꯑꯗꯨ ꯂꯥꯏꯔꯤꯛ ꯄꯥꯗꯕꯩ ꯊꯣꯛꯕꯗꯤ ꯊꯣꯛꯑꯔꯣꯢ ꯈꯪꯉꯦ ꯀꯔꯤ ꯍꯥꯏꯁꯤꯔ ꯅꯨꯡꯉꯥꯏ ꯇꯦꯟꯁꯟ ꯂꯩꯥꯏꯇꯕꯒꯤ ꯅꯨꯡꯉꯥꯏꯕ ꯅꯨꯡꯉꯥꯏꯇꯕꯗꯤ ꯈꯪꯗ꯭ꯔꯦ ꯑꯗꯨ ꯀꯣꯏꯁꯟꯗꯤ ꯌꯥꯝ ꯍꯣꯡꯔꯒ ꯂꯩꯕ ꯋꯥꯅꯤꯗ ꯂꯩꯔꯤꯛꯀ ꯈꯔ ꯀꯟꯅ ꯄꯥꯔꯝꯃꯗꯤ ꯌꯥꯝꯃꯗꯤ ꯅꯨꯡꯉꯥꯏꯒꯅꯤ ꯉꯔꯥꯡꯒꯤ ꯑꯦꯛꯖꯥꯝ ꯕꯨꯗꯤ
ꯑꯣ
ꯃꯣꯏꯁꯨ ꯊꯖꯥꯗꯦꯗ ꯃꯇꯝ ꯑꯍꯣꯏ ꯑꯩꯅ ꯃꯇꯝ ꯁꯤꯖꯤꯟꯅꯕꯗꯣ
ꯑꯝ
ꯑꯗꯨ ꯈꯔ ꯂꯤꯃꯤꯠ ꯑꯣꯏꯕ ꯑꯣꯏꯕꯒꯤ ꯑꯩꯅ ꯑꯁ ꯑꯩꯅ ꯁꯦꯐ ꯑꯦꯟ ꯑꯦꯛꯖꯤꯠꯇꯣ ꯑꯩꯅ ꯑꯗꯨ ꯀꯥꯎꯕ ꯋꯥꯅꯤꯗ ꯇꯥꯎꯔꯝꯕ ꯑꯩꯅ ꯊꯨꯅ ꯊꯨꯅ ꯇꯥꯎꯕ ꯀꯥꯟꯗ ꯑꯁ ꯌꯥꯝ ꯄꯥꯝꯃꯨꯋꯦ ꯃꯇꯥꯝꯗꯣ ꯅꯠꯇ꯭ꯔꯗꯤ ꯂꯣꯏ ꯑꯟꯁꯔꯁ ꯇꯥꯎꯕ ꯌꯥꯕꯅꯦꯕ
ꯎꯝ ꯁꯤꯖꯥꯝ ꯃꯇꯝꯗꯁꯨ ꯃꯇꯝꯒꯨꯝꯕ ꯂꯩꯔꯛꯇꯔ꯭ꯗꯤ
ꯍꯣꯏ
ꯍꯥꯊꯨ ꯍꯥꯊꯨ ꯍꯥꯊꯨ ꯇꯧꯔꯒ ꯈꯔ ꯈꯔ ꯀꯥꯎꯈꯤꯕꯒꯨꯝꯅ ꯇ꯭ꯔꯒ ꯃꯦꯟꯅ ꯃꯦꯟꯅ ꯁꯣꯏꯕ ꯍꯧꯕꯗꯣ
ꯍꯣꯏ ꯏꯁ ꯇꯥꯎꯕꯅꯦ ꯑꯗꯨꯗꯤ
ꯑꯗꯨ ꯍꯥꯏꯔꯒ ꯉꯔꯥꯡ ꯕꯣꯜꯗꯣ ꯏꯪꯂꯦꯟ ꯍꯣꯏꯗꯣ
ꯍꯣꯏ
ꯃꯣꯏ ꯆꯥꯅꯤꯡꯕꯗꯣ ꯑꯁ ꯇꯥꯎꯅ ꯑꯃꯗꯤꯀꯣ ꯑꯃ ꯀꯩ ꯍꯥꯏꯁꯦ ꯀꯦꯃꯦꯔꯥꯒꯤ ꯋꯥꯌꯔ ꯑꯥ ꯃꯊꯛꯇ ꯋꯥꯌꯔ ꯃꯌꯥꯝ ꯂꯩꯗꯅ
ꯍꯣꯏ
ꯑꯗꯨꯗ ꯄꯥꯜꯂꯒ ꯇꯥꯔꯒ ꯕꯣꯜꯅꯤꯅꯦ
ꯑꯣ
ꯃꯣꯏ ꯑꯇꯣꯞꯄ ꯀꯟꯇ꯭ꯔꯤ ꯑꯣꯏꯅ ꯀꯥꯎꯒꯠꯂꯛꯄꯗꯣ
ꯍꯣꯏ
ꯑꯗꯨꯗ ꯁꯣꯏꯔꯒ ꯋꯥꯌꯔꯗ ꯄꯥꯜꯂꯒ ꯀꯩꯅꯣ ꯃꯣꯏ ꯏꯪꯂꯦꯟ ꯈꯣꯏꯒꯤ ꯅꯨꯄꯥꯗ ꯗꯥꯏꯔꯦꯛ ꯇꯥꯛꯈ꯭ꯔꯕ
ꯑꯗꯨꯗ ꯆꯠꯂꯒ ꯍꯣꯏ ꯃꯣꯏꯁꯦ ꯀꯝꯄ꯭ꯂꯦꯟ ꯇꯧꯔꯁꯨ ꯇꯥꯕꯤꯗꯕꯗꯣ
ꯍꯣꯏ ꯇꯥꯎꯔꯝꯒꯅꯤ
ꯗꯥꯎꯟ ꯍꯥꯏꯕ ꯇꯥꯔꯦ
ꯃꯦꯁꯤꯁꯨ ꯑꯁ ꯌꯥꯝ ꯋꯥꯕꯗꯣ ꯔꯣꯅꯦꯜꯗꯣ ꯐꯦꯟꯁꯤꯡ ꯐꯦꯟꯁꯤꯡꯅ ꯑꯩꯈꯣꯏ ꯇ꯭ꯔꯣꯜ ꯇ ꯉꯁꯤꯗꯤ ꯁꯣꯏꯔꯔꯣꯏ ꯑꯗꯨꯒꯤꯅꯦ ꯌꯥꯝ ꯅꯣꯛꯅꯤꯡꯕꯅꯦ ꯑꯃꯨꯛ ꯀꯥꯔꯖꯦꯟꯇꯤꯅꯥ ꯉꯥꯝꯃꯗꯤ ꯃꯣꯏꯁꯦ ꯇꯥꯎꯔꯒ ꯇꯥꯎꯔꯒ ꯂꯥꯛꯑꯦꯀꯣ ꯋꯥ ꯑꯦꯔꯦ ꯐ꯭ꯔꯤ ꯅ ꯅꯣꯏꯕꯨ ꯁꯥꯏꯠ ꯇꯧꯋꯦ ꯀꯔꯤ ꯚꯥꯔ ꯌꯦꯡꯗꯦ ꯀꯔꯤ ꯍꯥꯏꯌꯦ ꯋꯥ ꯑꯁ
ꯐꯤꯐꯥ ꯐꯤꯐꯥꯅ ꯀꯩꯅꯣ ꯀꯩꯅꯣ ꯇꯧꯕꯤꯕꯅꯦ ꯀꯨꯝꯕ
ꯍꯣꯏ ꯍꯣꯏ ꯆꯨꯝꯃꯦ ꯔꯣꯞ ꯇꯥꯕꯅꯦ ꯀꯥꯏꯅ ꯃꯈꯜ ꯃꯈꯜ
ꯄꯥꯡꯕꯤꯕꯅꯦꯒꯨꯝꯕ ꯃꯦꯁ ꯈꯨꯗꯤꯡ ꯉꯝꯕ ꯈꯨꯗꯤꯡꯅꯦ ꯃꯣꯏ
ꯑꯗꯨꯒꯤꯅꯤ ꯑꯥꯔꯖꯦꯟꯇꯤꯅꯥ ꯁꯥꯟꯅꯕ ꯈꯨꯗꯤꯡ ꯉꯥꯏꯍꯥꯛ ꯑꯗꯨꯝ ꯍꯥꯏꯔꯒ ꯍꯥꯏꯔꯒ ꯂꯩꯌꯦ ꯆꯖꯥꯠꯁꯤꯡꯁꯨ ꯀꯤꯔꯥꯝꯒꯅꯤ
ꯑꯥ ꯃꯦꯠꯁ ꯑꯃ ꯑꯅꯤꯈꯛꯇ ꯑꯣꯏꯔꯁꯨ ꯑꯃ ꯍꯥꯏꯕ ꯑꯣꯏꯔꯗꯤ ꯈꯔ ꯐꯕ ꯃꯦꯠꯁ ꯈꯨꯗꯤꯡ ꯉꯝꯕ ꯈꯨꯗꯤꯡꯒꯤ ꯁꯨꯝ ꯍꯥꯏꯔ ꯂꯩꯔꯦꯕ ꯖꯥꯠ ꯈꯣꯏꯁꯨ ꯀꯤꯔꯝꯒꯅꯤ ꯃꯣꯏ ꯑꯥꯔꯖꯦꯟꯇꯤꯅꯥ ꯈꯣꯏꯒ ꯇꯒ
ꯃꯣꯏꯕꯨ ꯀꯔꯤ ꯍꯥꯏ ꯏꯁꯇꯥ꯭ꯔꯐꯦꯟꯁꯤꯡꯅ ꯋꯥ ꯌꯥꯝ ꯉꯥꯡꯍꯟꯕꯗꯣ ꯁꯨꯃꯥꯏꯅ ꯇꯥꯎꯕꯒꯤ ꯑꯩꯈꯣꯏ ꯌꯦꯡꯃꯤꯟꯅꯕ ꯏꯁꯤꯡꯁꯦ ꯅꯨꯄꯥ ꯐꯥꯎ ꯁꯨꯃꯥꯏꯅ ꯍꯥꯏꯕꯅꯦ ꯉꯁꯤ ꯑꯔꯖꯦꯟꯇꯤꯅꯥ ꯁꯅꯥꯅꯕꯒꯤ ꯑꯃꯨꯛꯀ ꯔꯤꯐ꯭ꯔꯤꯕꯨ ꯍꯥꯏꯒꯅꯤ ꯅꯠꯇ꯭ꯔꯒ ꯚꯔ ꯀꯔꯤꯔꯥ ꯂꯥꯏꯟ ꯆ꯭ꯔꯁꯋꯥ ꯑꯃꯗꯤ ꯊꯣꯛꯀꯅꯤꯅ
ꯍꯣꯏ ꯍꯥꯏꯍꯧꯔꯕꯅꯦ ꯍꯧꯖꯤꯛꯁꯨ ꯔꯦ ꯔꯦꯠ ꯆꯥꯕꯒꯤ ꯅꯨꯄꯥ ꯃꯔꯝꯒꯤꯗꯣ
ꯑꯗꯨꯒꯤꯅꯤ ꯋꯥ ꯌꯥꯝ ꯉꯥꯡꯉꯝꯒꯅꯤ ꯑꯁ ꯑꯗꯨꯗꯤ ꯃꯊꯥꯟꯇ ꯇꯥꯎꯕꯅꯦꯕ ꯑꯗꯨ ꯅꯨꯄꯥꯗꯤ ꯑꯩꯈꯣꯏ ꯅꯣꯛꯅꯤꯡꯉꯦꯀꯣ
ꯍꯣꯏ ꯇꯨꯃꯤꯟꯅ ꯃꯥꯅ ꯀꯩꯁꯨ ꯊꯦꯡꯅꯕꯤꯗ ꯑꯍꯥꯟꯕ ꯃꯥꯅ ꯇꯥꯔꯒ
ꯃꯊꯟꯇ ꯇꯥꯎꯔꯒꯅꯤ ꯌꯥꯝ ꯅꯥꯕ ꯇꯥꯏꯔ ꯇꯥꯎꯕꯗꯣ ꯅꯛꯅꯤ ꯃ‌ꯣꯛꯅꯤꯡꯕꯅꯤ ꯑꯗꯨ
ꯑꯗꯨ ꯃꯥꯁꯦ ꯗꯥꯎꯁꯨ ꯊꯤꯕ ꯑꯁꯦꯡꯕꯗꯤ ꯀꯩꯅꯣ ꯃꯥꯗꯣ ꯌꯦꯅꯣ ꯆꯥꯗ꯭ꯔꯁꯨ ꯌꯥꯗꯤ ꯌꯥꯕꯅꯦꯕ ꯑꯗꯨꯕꯨ ꯃꯥꯅ ꯗꯥꯏꯠ ꯇꯧꯕꯗ ꯑꯥꯔꯖꯦꯟꯇꯤꯅꯥ ꯅꯨꯄꯥꯗꯣ ꯔꯤꯐꯤꯅ ꯌꯦꯂꯣ ꯄꯤꯈ꯭ꯔꯦꯕ
ꯍꯣꯏ
ꯑꯗꯨ ꯄꯤꯈ꯭ꯔꯕꯒꯤ ꯃꯥꯁꯨ ꯗꯥꯏꯞ ꯇꯧꯕꯒꯤ ꯑꯃꯨꯛ ꯌꯦꯂꯨ ꯄꯤꯕꯅꯤꯅ ꯁꯀꯦꯟ ꯌꯦꯂꯣ ꯑꯣꯏꯈ꯭ꯔꯕ ꯑꯗꯨꯒꯤ ꯃꯥꯗꯣ ꯗꯥꯎ ꯌꯥꯝ ꯊꯤ
ꯃꯥꯃꯨꯛ ꯆꯥꯈ꯭ꯔꯦꯗꯨꯒ
ꯎꯝ
ꯑ ꯑꯃꯨꯛ ꯄꯤꯍꯟꯕꯗꯣ ꯀꯔꯤ ꯍꯥꯏꯁꯤꯔꯥ ꯕꯦꯛ ꯇꯥꯎꯕꯗꯣ ꯑꯔꯖꯦꯟꯇꯤꯅꯥꯒꯤ ꯎꯝ ꯌꯦꯂꯣ ꯀꯥꯔꯠ ꯄꯤꯕꯗꯣ ꯂꯥꯎꯍꯟꯕꯗꯣ꯫ ꯌꯥꯝ ꯍꯔꯥꯎꯋꯦ ꯑꯗꯨꯒꯤ ꯃꯇꯥꯡꯗ꯫
ꯑꯃꯨꯛ ꯑꯃꯨꯛ ꯐꯖꯅ ꯀꯞꯄ ꯍꯧꯕꯗꯣ ꯑꯃꯨꯛ꯫
ꯑꯗꯨꯒꯤꯅꯦ ꯂꯣꯏ ꯀꯔꯦ ꯍꯥꯏꯁꯤꯔꯥ ꯑꯥ ꯂꯣꯏ ꯃꯇꯝꯗꯨ ꯂꯣꯏꯒꯗꯧꯔꯦꯗ ꯑꯗꯨꯒ ꯌꯦꯡꯅꯤꯡꯗꯕ ꯐꯥꯎꯈ꯭ꯔꯦ ꯉꯁꯤꯁꯨ꯫
ꯑꯗꯨꯝ ꯌꯦꯡꯕꯗꯤ ꯌꯥꯝ ꯄꯥꯈꯠꯄ ꯌꯦꯡꯗ ꯁꯨ ꯑꯗꯨꯝ ꯅꯨꯡꯉꯥꯏꯇꯕꯗꯣ ꯋꯥ ꯔꯤ ꯂꯤ ꯃꯤꯅ ꯋꯥꯔꯤ ꯂꯤꯕꯗꯣ ꯑꯃꯨꯛꯀ ꯇꯥꯔꯁꯤꯗꯔꯥꯅ ꯑꯗꯨ ꯒ ꯑꯩ ꯌꯦꯡꯗ꯭ꯔꯗꯤ ꯔꯤꯒ꯭ꯔꯦꯠꯀ ꯇꯧꯒꯅꯤ
ꯑ
ꯈꯥꯡꯉꯒ ꯌꯦꯡ ꯉꯁꯤꯗꯤ ꯑꯁ ꯌꯥꯝ ꯐꯖꯥꯏ ꯍꯥꯏꯕꯗꯤ ꯄ꯭ꯔꯣꯖꯦꯛꯇꯔꯗ ꯌꯦꯡꯕꯒꯤꯀꯣ ꯈꯣꯏ꯫
ꯑꯣ ꯑꯣ ꯑꯣ
ꯅꯨꯡꯉꯥꯏꯌꯦ ꯃꯤ ꯃꯌꯥꯝ ꯑꯗꯨꯝ ꯌꯦꯡꯃꯤꯟꯅꯕꯗꯣ ꯑꯗꯨꯅꯦ꯫ ꯁꯤꯗꯗꯤ ꯏꯊꯥꯟꯗ ꯑꯗꯨꯝ ꯑꯥꯏꯄꯦꯠꯇ ꯌꯦꯡꯂꯒꯥ ꯀꯔꯤ ꯍꯥꯏꯁꯤꯔꯥ꯫ ꯕꯣꯜꯗꯤ ꯏꯊꯟꯗ ꯌꯦꯡꯕꯗꯨ ꯅꯨꯡꯉꯥꯏꯇꯦꯗꯅ꯫
ꯍꯣꯏ ꯍꯣꯏ ꯅꯨꯡꯉꯥꯏꯇꯦ꯫
ꯑꯗꯨ ꯑꯗꯨꯝ ꯑꯩꯗꯤ ꯂꯥꯎꯕꯗꯤ ꯂꯥꯎꯋꯦꯗ ꯑꯗꯨ ꯑꯣꯏꯔ ꯁꯨ ꯃꯤ ꯃꯌꯥꯝꯅ ꯌꯦꯡꯂꯥꯒ ꯑꯗꯨꯝ ꯂꯥꯎꯕꯗꯣ ꯑꯗꯨ꯫ ꯍꯔꯥꯎꯕ ꯑꯃ ꯂꯩꯑꯦꯕ ꯐꯥꯏꯅꯦꯜꯗꯗꯤ ꯃꯣꯏꯗ ꯑꯃꯨꯛꯀ ꯆꯠꯂꯅꯤ ꯑꯩꯗꯤ꯫ ꯑꯗꯨꯒꯥ ꯅꯦꯛꯁ ꯃꯦꯁ ꯇ ꯁꯦꯃꯤꯐꯥꯏꯅꯦꯜꯗꯁꯨ ꯂꯥꯛꯑꯣꯅ ꯍꯥꯏ ꯈꯪꯗꯦ ꯆꯠꯅꯤꯡꯉꯗꯤ ꯑꯗꯨꯝ ꯆꯠ ꯀꯅꯤ ꯏꯊꯥꯟꯗ ꯌꯦꯡꯕ ꯁꯔꯨꯛ ꯇꯨꯗꯤ꯫
ꯑꯣ ꯑꯁ ꯑꯁ ꯑꯁꯦꯡꯕ ꯀꯩꯅꯣ ꯈꯜꯂꯗꯤ꯫ ꯑꯩꯅ ꯍꯧꯖꯤꯛ ꯈꯜꯂꯤꯁꯦ ꯎꯝ ꯏꯁꯄꯦꯟꯒ ꯑꯥꯔꯖꯦꯟꯇꯤꯅꯥ ꯇꯥꯔꯒ ꯐ꯭ꯔꯥꯟꯁ ꯏꯪꯂꯦꯟ ꯇꯥꯔꯁꯨ ꯐꯖ
ꯑꯗꯨꯒꯤꯅꯦ ꯑꯗꯨꯗꯣ ꯃꯤ ꯃꯌꯥꯝ ꯑꯩꯈꯣꯏ ꯀꯔꯤ ꯍꯥꯏꯁꯤꯔꯥ ꯃꯤꯁꯤꯒꯤ ꯐꯦꯟꯁꯅ ꯍꯦꯟꯅ ꯄꯥꯝꯕꯅꯦ ꯑꯗꯨꯒꯅꯦ
ꯑ ꯍꯥꯏꯕꯗꯤ ꯐꯥꯏꯅꯦꯜ ꯐꯥꯏꯅꯦꯜꯗꯗꯤ ꯍꯥꯏꯕ ꯉꯝꯗꯦꯗꯅ꯫
ꯍꯣꯏ ꯍꯣꯏ ꯆꯨꯝ ꯑꯁ ꯋꯥꯔꯦ꯫
ꯑꯅꯤꯃꯛ ꯏꯁꯄꯦꯟꯁꯨ ꯀꯥꯗꯕ ꯑꯥꯔꯖꯦꯟꯇꯤꯅꯥꯁꯨ ꯀꯥꯗꯕ ꯑꯗꯨꯒꯤ ꯁꯔꯨꯛ ꯗꯤ ꯑꯃ ꯀꯥ ꯍꯧꯕꯗꯣ ꯑꯗꯨꯃꯥꯏꯅ ꯇꯧꯔꯗꯤ
ꯑꯗꯨꯅꯦ ꯑꯦ ꯌꯥꯝ ꯀꯔꯤ ꯍꯥꯏꯁꯤꯔ ꯄꯥꯈꯠꯄ ꯍꯥꯎꯔꯦ ꯑꯩꯗꯤ ꯏꯪꯂꯦꯟꯒ ꯑꯔꯖꯦꯟꯇꯤꯅꯥ ꯁꯅꯥ ꯑꯁ ꯀꯤꯔꯦ ꯀꯔꯤ ꯃꯊꯛ
ꯗꯥꯎꯗꯤ ꯗꯥꯎꯅꯦꯗ꯫
ꯍꯣꯏ ꯗꯥꯎꯕꯨꯗꯤ ꯗꯥꯎ ꯑꯗꯨꯒꯤꯅꯦ ꯑꯔꯒꯦꯟꯇꯤꯅꯥ ꯁꯤꯡꯉ ꯑ ꯀꯔꯤ ꯍꯥꯏꯁꯤꯔꯥ ꯃꯣꯏꯗꯤ ꯁꯟꯅꯥꯕꯗꯤ ꯌꯥꯝ ꯍꯥꯏꯕꯗꯤ ꯅꯠꯇꯦꯀꯣ ꯁꯦꯝꯕ ꯍꯥꯏꯔ ꯀꯥꯟꯗꯗꯤ ꯁꯟꯅꯥ ꯀꯔꯤ ꯍꯥꯏꯁꯤꯔꯥ ꯉꯁꯤꯁꯨ ꯃꯣꯏ ꯁ꯭ꯋꯤꯖꯔꯂꯦꯟꯅ ꯕꯣꯜ ꯑꯗꯨ ꯌꯥꯝ ꯄꯥꯏꯌꯦ
ꯎꯝ ꯎꯝ
ꯃꯣꯏꯅ ꯇꯣꯏꯔꯁꯨ ꯑꯗꯨꯝ ꯉꯝꯕꯗꯤ ꯉꯝꯈ꯭ꯔꯦꯗꯅ
ꯍꯣꯏ ꯑꯥꯔꯖꯦꯟꯇꯤꯅꯥ ꯈꯣꯏꯁꯦ ꯃꯣꯏꯁꯦ ꯑꯦꯛꯁꯄꯤꯔꯤꯌꯦꯟꯁ ꯂꯩꯕꯈꯣꯏꯗꯣ ꯌꯥꯝꯕ
ꯄ ꯍꯣꯏ
ꯃꯣꯏꯗꯣ ꯑꯗꯨꯒꯤ ꯆꯦꯟꯕꯁꯨ ꯑꯍꯥꯟꯕ ꯍꯧꯕꯅꯤꯅ ꯈꯔ ꯈꯔ ꯆꯦꯟꯕꯅꯦ ꯑꯗꯨ ꯀꯨꯏꯔꯛꯀꯥꯟꯗ ꯆꯦꯟꯕꯁꯨ ꯉꯝꯗꯕꯅꯦꯕ ꯃꯣꯏ
ꯎꯝ ꯈꯔ ꯀꯔꯤ ꯍꯥꯏꯁ꯭ꯔꯥ ꯃꯣꯏ ꯃꯣꯏꯗꯤ ꯌꯥꯝ ꯀꯜꯂꯦꯗꯅ ꯑꯇꯣꯞꯄ ꯁ꯭ꯋꯤꯖꯔꯂꯦꯟꯗꯤ ꯑꯗꯨꯒ ꯃꯣꯏꯗꯤ ꯉꯝꯗꯕꯒꯨꯝ ꯇꯧꯋꯦ ꯑꯗꯨꯒ ꯀꯔꯤ ꯍꯥꯏꯁꯤꯔꯥ ꯂꯥꯁ ꯃꯤꯅꯤꯠꯇꯗꯤ ꯑꯗꯨꯝ ꯀꯩ ꯍꯥꯏꯁꯦ ꯊꯨꯅ ꯁꯟꯅꯥꯕꯗꯣ ꯑꯗꯨꯃꯥꯏꯅ ꯇꯧꯋꯦ ꯑꯁ ꯅꯍꯥꯟ ꯑꯗꯨꯝ ꯃꯦꯠꯁ ꯈꯨꯗꯤꯡ ꯇꯥꯎꯋꯦꯕꯀꯣ ꯇꯥꯎꯋꯦꯀꯣ
ꯎꯝ ꯃꯦꯠꯁ ꯃꯦꯁꯠ ꯑꯍꯨꯝ ꯀꯟꯇꯤꯅꯨꯁꯂꯤ ꯂꯥꯁ ꯂꯥꯁ
ꯑꯗꯨꯒꯤꯅꯦ ꯑꯗꯨꯒꯤꯅꯦ ꯐꯦꯟꯁ ꯃꯌꯥꯝꯕꯨ ꯍꯥꯟꯅ ꯄꯥꯈꯠ ꯑꯥ ꯀꯔꯤ ꯃꯣꯏꯅ
ꯑꯣ ꯑꯗꯨꯝ ꯋꯥꯍꯟꯗ꯭ꯔꯥ ꯍꯥ ꯍꯥ ꯑꯣ ꯍꯦ ꯍꯦ
ꯑꯁ ꯉꯁꯤꯗꯤ ꯌꯦꯡꯔꯒ ꯑꯗꯨꯨꯝ ꯇꯥꯎꯕꯒꯤ ꯌꯥꯝ ꯁꯥꯏ ꯅꯣꯡ ꯆꯨꯨꯔꯁꯨꯀꯣ ꯑꯩꯈꯣꯏ ꯅꯣꯛꯅꯤꯡꯕꯅꯤ ꯉꯁꯤ ꯕꯣꯜ ꯌꯦꯡꯗꯗꯤ ꯕ꯭ꯂꯀꯦꯠꯒꯤ ꯃꯈꯥꯗ ꯇꯨꯝ ꯅꯤ ꯑꯗꯨꯒꯥ ꯁꯥꯏ ꯁꯥꯏ ꯌꯦꯀꯣꯅ ꯑꯩꯈꯣꯏ ꯉꯥꯡꯔꯒ ꯉꯥꯡꯔꯒ ꯅꯣꯛꯁꯨ ꯅꯣꯛꯅꯤꯡꯉꯦ ꯀꯥꯞꯁꯨ ꯀꯥꯞꯅꯤꯡꯈ꯭ꯔꯦ ꯑꯁ ꯑꯗꯨ ꯐꯥꯎꯕꯅꯦ
ꯑꯩꯗꯤ ꯉꯁꯤꯗꯣ ꯑꯥ ꯑꯃ ꯑꯍꯥꯟꯕ ꯃꯦꯠꯁꯇꯣ ꯌꯦꯡꯕ ꯂꯣꯏꯔꯒ ꯉꯥꯏꯍꯥꯛ ꯇꯨꯝꯕꯅꯦꯕ
ꯍꯣꯏ
ꯑꯗꯨꯒ ꯑꯂꯥꯔꯝ ꯊꯝꯕꯗꯣ ꯁꯨꯡꯇꯥ ꯇꯥꯗ꯭ꯔꯕ ꯑꯗꯨꯒꯤ ꯑꯍꯥꯟꯕꯥ ꯑꯔꯖꯦꯟꯇꯤꯅꯥ ꯆꯟꯕ ꯒꯣꯜꯗꯨꯗꯤ ꯑꯩ ꯌꯦꯡꯍꯧꯗ꯭ꯔꯦ
ꯑꯣ ꯑꯁ ꯑꯗꯨꯗꯤ ꯅꯪ ꯊꯦ ꯑꯣ ꯑꯗꯨ ꯃꯤꯅꯤꯠ ꯁꯤꯛꯁꯇꯤꯟꯅ ꯑꯗꯨꯨ ꯃꯅꯨꯡꯗꯒꯤ ꯆꯟꯕꯒꯤꯀꯣ ꯑꯗꯨꯒꯤꯅꯤ ꯍꯣꯏ ꯉꯥꯟꯕꯨꯗꯤ ꯉꯥꯜꯂ
ꯑꯩꯗꯣ ꯀꯩꯅꯣ ꯍꯥꯏꯗ꯭ꯔꯦꯁꯟ ꯕ꯭ꯔꯦꯛꯇ ꯆꯪꯉꯦ ꯑꯗꯨꯗꯩ ꯌꯦꯡ ꯍꯧꯕꯅꯦ
ꯍ ꯑꯩꯁꯨ ꯑꯩꯒꯤ ꯏꯃꯥꯟꯅꯕꯤꯅ ꯍꯧꯒꯠ ꯍꯟ ꯈꯪꯗꯦꯌꯦ
ꯏꯃꯥꯟꯅꯕ ꯄꯣꯔꯇꯨꯒꯜ ꯐꯦꯟꯁ ꯑꯃ ꯑꯣꯏꯅ ꯍꯣꯠꯂꯒ ꯌꯦꯡꯉ ꯂꯩꯔꯝꯃꯦ
ꯑꯣ ꯑꯣ ꯑꯗꯨ ꯃꯣꯏꯗꯤ ꯑꯦ ꯍꯔꯥꯎꯔꯝꯒꯅꯤ ꯍꯥꯏꯕꯗꯤ ꯃꯇꯥꯝꯗꯣ ꯂꯣꯏꯅꯤꯡꯈ꯭ꯔꯦ ꯍꯥꯏꯅꯀꯣ ꯍꯣꯏ ꯇꯥꯎꯔꯝꯒꯗꯤ ꯁꯣꯏꯔꯔꯣꯏ
ꯅꯣꯛꯅꯤꯡꯉꯤ ꯍꯦ ꯖꯥꯠ ꯖꯥꯠꯅꯤ ꯐꯨꯠꯕꯣꯜꯁꯤꯁꯨ
ꯑꯗꯨ ꯃꯤꯍꯩꯕꯗꯤ ꯑꯗꯨꯝ ꯀꯔꯤ ꯍꯥꯏꯁꯔ ꯑꯣꯄꯣꯅꯦꯟ ꯁꯨꯃꯥꯏꯅ ꯂꯥꯏꯕꯒꯤꯕꯨ ꯑꯩꯈꯣꯏꯁꯨ ꯕꯣꯜ ꯌꯦꯡꯕ ꯅꯨꯡꯉꯥꯏꯕꯅꯤꯗ ꯃꯣꯏ ꯂꯩ ꯂꯥꯏꯇ꯭ꯔꯗꯤ ꯑꯩꯈꯣꯏꯁꯨ ꯉꯥꯏꯔꯣꯏꯗ ꯍꯨꯝ ꯅꯨꯡꯉꯥꯏ ꯕꯣꯜꯒ ꯂꯣꯏꯔꯗꯤ ꯕꯣꯔꯤꯡ ꯆꯨꯕ ꯍꯧꯔꯅꯤ
ꯃꯣꯏ ꯕꯣꯜ ꯂꯣꯏꯔꯗꯤ ꯑꯁ ꯏꯆꯤꯛ ꯆꯤꯛꯑꯒ ꯀꯣ ꯇꯟꯒ꯭ꯔꯦꯗ ꯑꯍꯥ ꯍꯥ